ꯑ
ꯄꯥꯔꯕꯣ
ꯇꯔꯦ
ꯅꯍꯥꯟ ꯅꯪꯒꯤ ꯚꯣꯏꯁꯇꯣ
ꯑꯥ
ꯇ꯭ꯔꯥꯟꯁꯀ꯭ꯔꯤꯞꯁꯟ ꯚꯦꯂꯤꯗꯦꯁꯟꯒꯤ ꯀꯔꯦꯛꯁꯟ ꯇꯧꯕꯗ ꯊꯦꯡꯅꯩ ꯍꯥꯏꯕ
ꯀꯔꯝꯕꯗꯤ ꯀꯔꯝꯕ ꯄꯣꯏꯁꯅꯣ ꯀꯅꯥꯒꯁꯥꯎꯇꯅꯣ ꯑ
ꯈꯪꯉꯕ
ꯇꯂꯦ
ꯑꯩꯁꯦ ꯁꯨꯝ ꯇꯥꯔꯝꯃꯦꯕꯀꯣ ꯑꯦ ꯁꯤꯗꯤ ꯃꯤ ꯃꯁꯛ ꯈꯪꯉꯤꯅꯦꯅ
ꯃꯈꯣꯟ ꯑꯗꯨ ꯃꯥꯂ ꯏꯔꯕꯥ
ꯍꯣꯏ ꯃꯥꯜꯂꯥꯛꯏꯅꯦꯅꯦ
ꯅꯨꯡꯉꯥꯏꯔꯤꯕꯣ
ꯅꯨꯡꯉꯥꯏꯌꯦ
ꯅꯥꯟ ꯀꯣꯏꯕ ꯌꯥꯝ ꯆꯠꯊꯔ ꯃꯥꯜꯂꯦꯗ
ꯆꯊꯔꯦ
ꯀꯩꯅꯣ ꯅꯣꯏ ꯑꯗꯨ ꯆꯥꯛ ꯑꯣꯏꯅ ꯆꯥꯅꯈꯤ ꯆꯇꯔ꯭ꯕꯣ
ꯆꯥꯟꯅꯈꯤꯗꯔꯦ ꯂꯝꯕꯤ ꯆꯠꯄꯗꯣ ꯈꯔ ꯑꯗꯨꯝ ꯁꯥꯡꯒꯗꯧꯕ
ꯀꯥꯏꯗꯅꯣ ꯅꯣꯏ ꯆꯥꯔꯨꯏꯗꯣ
ꯏꯅꯛ ꯅꯩꯗ ꯁꯤꯗ ꯑꯗꯨꯝ ꯊꯣꯛꯄꯒ ꯂꯩ
ꯐꯖꯕ ꯃꯥꯜꯂꯦ ꯑꯗꯨꯒꯤꯔꯣ ꯀꯥꯏ ꯇꯅꯣ ꯃꯃꯤ ꯀꯩ ꯀꯧꯑꯦꯕ ꯐꯥꯁ ꯐꯨꯗ ꯇ ꯀꯔꯤ
ꯐꯣꯡꯉꯨ
ꯈꯣꯡꯉꯨ ꯈꯣꯡꯉꯨ ꯀꯗꯥ ꯋꯥꯏ ꯇꯏ ꯀꯦ
ꯑ ꯍꯣꯡꯉꯨꯁꯦ ꯀꯩꯅꯣ ꯇꯦꯡꯀꯣꯂꯦꯖꯀꯤ ꯒꯦꯠ ꯅꯣꯔꯠ ꯒꯦꯠꯇꯣ
ꯑ
ꯑ ꯅꯣꯠ ꯒꯦꯠ ꯑꯣꯏꯔꯔꯣꯏ
ꯅꯣꯏ ꯑꯅꯤꯈꯛꯇꯔꯣ ꯆꯠꯂꯤꯁꯦ
ꯀꯈꯣꯏ ꯍꯨꯝ
ꯑꯗꯣ ꯑꯃꯗꯤ ꯊꯅ ꯅꯣꯏ ꯑꯦꯅꯤ ꯍꯥ ꯐꯣ ꯀꯥꯞꯅꯕꯏ
ꯌꯥꯎꯗꯤ ꯌꯥꯎꯋꯅꯦ ꯑꯩꯈꯣꯏꯗꯣ ꯊꯑꯣꯣꯏꯒꯤ ꯐꯣꯇꯣ ꯄꯨꯜꯂꯞ ꯊꯥꯒꯠꯇꯕ ꯑꯩꯅꯦ
ꯑꯣ ꯑꯗꯨꯏꯔ ꯐꯣꯇꯣ ꯊꯥꯔꯛꯑꯦ ꯀꯩꯅꯣ ꯃꯥꯏꯗꯣ ꯑꯅꯤꯃꯛ ꯀꯩꯅꯣ ꯂꯣꯏ ꯍꯥꯞꯆꯤꯟꯕꯅꯤꯅ ꯀꯔꯝꯕꯅꯣꯁꯨ
ꯈꯪꯗꯕꯗꯣ ꯑꯥ
ꯍꯣꯏ
ꯉꯔꯥꯡ ꯅꯪꯁꯨ ꯊꯕꯛ ꯂꯩ ꯍꯥꯏꯔꯛꯑꯦꯅ
ꯍꯣꯏ ꯉꯔꯥꯡꯗꯣ ꯐꯔꯛ ꯇꯥꯔ ꯑꯩ ꯍꯥꯏꯈ꯭ꯔꯕ ꯑꯩꯈꯣꯏ ꯏꯄꯥꯏ ꯕꯥꯔꯗꯦꯁꯨ ꯇꯥꯕ
ꯑꯥ
ꯑꯗꯨꯒ ꯐꯥꯗꯔꯁꯗꯦꯁꯨ ꯇ ꯌꯥꯔꯦꯗꯅ
ꯑꯣ ꯄꯨꯂꯞ ꯇꯥꯁꯃꯤꯟꯅꯈ꯭ꯔꯦ
ꯍꯣꯏ ꯑꯌꯨꯛꯇ ꯐꯦꯃꯤꯂꯤꯗ ꯄꯨꯜꯂꯞ ꯆꯥꯛ ꯆꯥꯕꯅꯤꯅꯅꯦ ꯅꯨꯡꯉꯥꯏꯔꯣꯏꯇꯕ
ꯑꯣ ꯍꯣꯏ ꯅꯍꯥꯃꯨ ꯏꯕꯥꯅꯤꯅ ꯋꯥꯔꯤ ꯁꯥꯟꯅꯔꯝꯕꯗꯣ ꯑꯗꯨꯗꯒꯤꯖ ꯀꯩꯅꯣ ꯇꯧꯗ꯭ꯔꯦꯕ ꯋꯥꯔꯤ ꯁꯥꯟꯅꯗ꯭ꯔꯦꯕ ꯑꯝꯇ
ꯑꯩꯗꯤ ꯀꯔꯤꯝ ꯁꯥꯟꯅꯗꯦ ꯑꯗꯨ ꯁꯤꯁꯦꯀꯣ ꯑꯩꯅ ꯈꯪꯗꯕ ꯃ ꯂꯩꯔꯦ ꯃꯣꯏꯅ ꯋꯥꯔꯤ ꯁꯥꯕꯖꯦ ꯐꯣꯟ ꯅꯝꯕꯔꯖꯦ ꯑꯃꯈꯛꯇꯪꯒ ꯁꯥꯕꯗꯣ ꯌꯥꯗꯦ ꯍꯥꯏꯕꯔ ꯀꯩꯅꯣ ꯁꯥꯏ ꯁꯥꯕꯗꯤ ꯌꯥꯔꯒꯅꯦ ꯑꯗꯨꯅꯦ ꯀꯩꯅꯣ ꯀꯩꯅꯣꯝ ꯍꯥꯏ ꯍꯥꯏꯉꯣ
ꯅꯣꯡꯃꯒꯤ ꯅꯣꯡꯃꯒꯤ ꯂꯩꯕ ꯃꯥꯜꯂꯦ
ꯇꯧꯗꯦꯕ ꯍꯥꯏꯗꯤ ꯋꯥꯔꯤ ꯁ ꯁꯥꯕꯗꯣ ꯐꯣꯟ ꯅꯝꯕꯔ ꯑꯃꯈꯛꯇꯪꯗ ꯍꯟꯖ ꯍꯟꯖꯟ ꯍꯟꯖꯤꯟ ꯁꯥꯕꯗꯣ ꯑꯗꯨꯗꯣ ꯌꯥ ꯗꯦ ꯍꯥꯏꯕꯔ ꯀꯩꯅꯣꯝ ꯍꯥꯏꯌꯦꯕ ꯇꯥꯛꯁꯇꯣ ꯌꯥꯗꯤ ꯌꯥꯕ ꯀꯣꯜ ꯇꯧꯕꯗꯤ ꯌꯥꯕ ꯑꯗꯨꯒ ꯀꯔꯤꯝ ꯀꯩꯅꯣ ꯂꯩꯇꯦ ꯈꯣꯠꯇꯦꯅ ꯍꯥꯏꯌꯦꯕ
ꯑꯣ ꯑꯩꯅ ꯈꯟꯕꯅ ꯅꯣꯡꯃ ꯅꯣꯡꯃꯒꯤ ꯁꯥꯕ ꯌꯥꯕꯣꯏ ꯈꯟꯕ ꯑꯈꯣꯏꯅ
ꯑꯩꯁꯨ ꯑꯗꯨꯃꯥꯏ ꯈꯜꯂꯝꯃꯦ ꯑꯗꯨꯗꯨ ꯌꯥꯗꯦ ꯍꯥꯏꯕ ꯀꯩꯅꯣꯝ ꯍꯥꯏꯌꯦꯕ ꯍꯥꯏꯗꯤ ꯑꯅꯧꯕ ꯃꯤ ꯑꯣꯏꯒꯗꯝꯅꯤ ꯍꯥꯏꯕ꯭ꯔꯥ ꯀꯩꯅꯣꯝ ꯃ ꯑꯗꯨꯃꯥꯏꯅ ꯍꯥꯏꯔꯛꯄ ꯃꯣꯏꯅ ꯇꯥꯛꯁꯇ ꯀꯔꯤꯝ ꯀꯩꯅꯣ ꯑꯍꯣꯡꯕ ꯂꯩꯇꯦ ꯈꯣꯠꯇꯦꯅ ꯁꯥꯗꯦꯅ ꯄꯩꯁꯥ ꯃꯣꯏ ꯑꯗꯨꯃꯥꯏꯅ ꯍꯥꯏ ꯎꯝꯍꯥꯏ
ꯀꯔꯦꯛꯁꯟꯒꯤꯗꯤ ꯇꯧꯕ꯭ꯔꯣ ꯅꯪ
ꯀꯔꯦꯛꯁꯟꯒꯤꯗ ꯑꯁ ꯑꯩ ꯀꯨꯏꯔꯦꯗ ꯆꯪꯗꯕ ꯑꯗꯨꯝ ꯍꯥꯏ ꯕꯩ ꯋꯥꯅꯦ ꯐꯔꯛ ꯑꯗꯨꯝ ꯇꯥꯕ
ꯍꯣꯏ
ꯁꯨꯝ ꯃꯇꯝ ꯍꯥꯡꯕ ꯀꯥꯟꯗ ꯅꯠ ꯇꯔꯗꯤ ꯁꯪꯗꯦꯕ ꯁꯪꯗꯦꯗꯤ ꯑꯇꯩ ꯑꯇꯩ ꯑꯗꯨꯝ ꯇꯧꯒꯤꯝꯅꯤꯅ ꯐꯣꯟꯗꯣ ꯇꯥꯕꯃꯥ ꯌꯥ ꯇꯥꯕ ꯑꯃ ꯌꯥꯎꯕꯅꯤꯅꯅꯦ ꯃꯨꯟꯅ ꯇꯥꯗꯕꯁꯨ ꯌꯥꯔꯣꯏ ꯑꯗꯒꯤ ꯅꯨꯡꯉꯥꯏꯇꯦꯗꯅꯀꯣ ꯐꯖꯅ ꯇꯧꯗ꯭ꯔꯁꯨ
ꯃꯥꯅꯦ
ꯑꯗꯨꯒꯤꯁꯨ ꯈꯟꯗꯅ ꯑꯗꯨꯒꯤꯁꯨ ꯈꯟꯗꯅ ꯇꯣꯛꯈ꯭ꯔꯦ
ꯐꯖꯅ ꯃꯇꯝ ꯆꯪꯉꯦ ꯍꯥꯏꯕ ꯁꯤꯖꯨ
ꯑꯁ ꯆꯪꯉꯤꯍꯦ ꯃꯇꯝ ꯐꯖꯅ ꯆꯪꯉꯤ ꯍꯥꯏꯗꯤ ꯇꯁꯦꯡꯅ ꯇꯧꯒꯦꯅ ꯌꯥꯎꯔꯒ ꯇꯧꯕ ꯅꯠꯇ꯭ꯔ ꯀꯥꯟꯗꯤꯅꯦ ꯃꯔꯛ ꯃꯔꯛꯇ ꯇꯧꯕꯖꯤ ꯗꯤ ꯑꯈꯣꯏꯅꯃꯨ ꯑꯗꯨꯒꯨꯝꯕꯗꯨ ꯐꯣꯀꯁꯇꯨ ꯄꯤꯔ ꯇꯧꯕ ꯉꯝꯗꯕꯅꯤꯅ ꯇꯧꯗ꯭ꯔꯦꯗꯅ
ꯍꯣꯏ
ꯑꯗꯨꯗꯨꯅ ꯃꯣꯏ ꯇꯧꯕ ꯃꯤꯗꯗꯤ ꯐꯖꯅ ꯇꯧꯕ ꯃꯤꯗꯗꯤ ꯌꯥꯝ ꯀꯥꯟꯅꯕ ꯃꯥꯜꯂꯦ ꯃꯣꯏ ꯄꯩꯁꯥ ꯀꯩꯀꯥ
ꯑꯗꯨꯕꯨ ꯇ꯭ꯔꯥꯟꯖꯦꯛꯁꯟ ꯇꯧꯕ ꯌꯥꯏ ꯍꯥꯏꯕ꯭ꯔꯣ
ꯀꯔꯤ
ꯇ꯭ꯔꯥꯟꯖꯦꯛꯁꯟ ꯇꯧꯕ ꯌꯥꯏ ꯀꯥꯏꯅꯒ ꯇꯥꯕ꯭ꯔꯕ
ꯎꯪ ꯑꯗꯨꯃꯛꯇꯤ ꯆꯞ ꯆꯥꯕ ꯃꯣꯏ ꯑꯗꯨ ꯄꯩꯁꯥ ꯆꯪꯕ ꯈꯣꯠꯄꯗꯤ ꯌꯥꯎꯋꯦ ꯍꯥꯏꯌꯦ
ꯑ
ꯑꯍꯥꯟꯕꯗ ꯃꯣꯏ ꯅꯪ ꯄꯦꯃꯦꯟꯒꯤꯗꯣ ꯃꯦꯜꯂꯕꯣ
ꯑꯥ
ꯑꯗꯨ ꯃꯦꯟꯕꯗ ꯂꯨꯄꯥꯅꯤ ꯆꯪꯉꯦꯗꯅꯀꯣ
ꯍꯣꯏ
ꯑꯗꯨꯒꯤ ꯃꯇꯨꯡꯗ ꯃꯣꯏꯒꯤ ꯃꯣꯏ ꯊꯥ ꯃꯣꯏ ꯃꯈꯤ ꯍꯣꯏꯅ ꯍꯥꯏ ꯀꯥꯟꯗꯗꯤ ꯆꯍꯤ ꯅꯠꯇꯦ ꯍꯞꯇꯥ ꯍꯞꯇꯥꯒꯤ ꯍꯥꯏꯕ ꯀꯩꯅꯣꯝꯃ ꯑꯩꯒꯤ ꯑꯩꯅ ꯇꯧꯔꯤꯕ ꯇꯥꯛꯁꯇꯨꯒꯤ ꯃꯇꯨꯡ ꯏꯟꯅ ꯀꯩꯅꯣ ꯇꯧꯋꯦ ꯍꯥꯏꯌꯦ ꯑꯩꯒꯤ ꯑꯣꯏꯅꯗꯤ ꯑꯝꯐꯧ ꯆꯪꯉꯛꯇꯔꯤꯕ ꯑꯩ ꯈꯪꯗꯦꯕ ꯂꯨꯄꯥꯅꯤꯗꯨꯗꯤ ꯆꯪꯉꯦꯕꯀꯣ ꯑꯗꯨ ꯅꯠꯇꯕꯗꯨꯗꯤ ꯈꯪꯗꯦꯕ ꯑꯗꯨ ꯃꯣꯏꯅꯗꯤ ꯑꯗꯨꯃꯥꯏꯅ ꯍꯥꯏꯌꯦ ꯑꯗꯨ ꯐꯣꯟ ꯋꯥꯔꯤ ꯁꯥꯕꯗꯣ ꯍꯥꯟꯅ ꯁꯥꯈꯤꯕ ꯅꯝꯕꯔꯗꯨꯣ ꯁꯥꯔꯒꯗꯤ ꯀꯩꯝ ꯑꯗꯨꯒꯤ ꯀꯩꯅꯣ ꯇꯧ ꯇꯣꯇꯤ ꯑꯃꯁꯁꯨ ꯍꯥꯏꯌꯦꯕ ꯑꯅꯧꯕ ꯇꯧꯒꯗꯕ ꯑꯣꯏꯕ ꯃꯥꯜꯂꯦꯕ
ꯋꯥꯔꯤꯁꯦ ꯃꯣꯏꯅ ꯁꯥꯕ ꯃꯌꯥꯝꯁꯦ ꯇꯥꯔꯒ ꯑꯩꯁꯨ ꯅꯣꯛꯑꯕꯅꯦ ꯍꯥꯏꯕ
ꯑꯁ ꯋꯥꯔꯤ ꯑꯩꯈꯣꯏꯅ ꯁꯥꯔꯤꯗꯣ ꯃꯤꯅꯁꯨ ꯇꯥꯔꯝꯗꯣꯏꯅꯤ ꯅꯣꯛꯅꯤꯡꯉꯦ ꯍꯥꯏꯕ
ꯎꯝ
ꯍꯥꯏꯗꯤ ꯅꯪꯅ ꯇꯥꯏ ꯍꯥꯏꯗꯨꯅꯦꯕ ꯍꯥꯏꯗꯤ ꯍꯥꯏꯗꯤ ꯋꯥꯔꯤ ꯁꯥꯕꯗꯣ ꯍꯥꯏꯗꯤ ꯁꯥꯕꯗ ꯀꯥꯔꯟ ꯇꯨꯔꯟ ꯉꯥꯡꯅꯕꯁꯨ ꯍꯦꯛꯇ ꯌꯥꯎꯔꯛꯀꯦ ꯇꯧꯋꯦ
ꯃꯥꯅꯦ ꯅꯣꯔꯃꯦꯜ ꯁꯥꯕꯩ ꯇꯥꯏꯞꯇ ꯇꯧꯔꯛꯄꯗꯣ
ꯍꯣꯏ ꯍꯣꯏ ꯍꯣꯏ ꯑꯗꯨꯅ ꯀꯥꯔꯟ ꯇꯨꯔꯟ ꯍꯦꯛꯇ ꯉꯥꯡꯒꯦ ꯇꯧꯋꯦ
ꯑꯩꯁꯦ ꯇꯥꯛꯁ ꯐꯥꯏꯚ ꯌꯧꯗ꯭ꯔꯤꯕ ꯑꯗꯨꯗꯨꯒꯤ ꯁꯨꯝ ꯌꯧ ꯄꯨꯔꯒ ꯀꯃꯥꯏꯅ ꯇꯧꯒꯦ ꯀꯃꯥꯏꯅ ꯇꯧꯔ ꯌꯦꯡꯒꯦꯅ ꯇꯧꯔꯤꯅꯦꯕ ꯅꯪ ꯑꯗꯨꯗꯤ ꯅꯍꯥꯟ ꯑꯩꯒ ꯁꯥꯕꯗꯨꯒ ꯀꯩꯅꯣ ꯑꯅꯤꯗꯪ ꯁꯨꯗ ꯉꯥꯏꯔꯤꯕ
ꯍꯣꯏ
ꯑ ꯑꯗꯨꯅꯦ ꯑꯩꯁꯨ ꯑꯝꯇ ꯂꯣꯏꯁꯟꯒꯦ ꯇꯧꯕꯅꯦ ꯑꯝꯇ ꯂꯣꯏꯁꯤꯜꯂꯀꯥꯟꯗ ꯀꯃꯥꯏꯅ ꯇꯧꯒꯦ ꯌꯦꯡꯒꯦ ꯇꯧꯕꯅꯦꯕ
ꯀꯩꯅꯣꯕ
ꯂꯣꯏꯁꯤꯜꯂꯒꯅꯦ ꯑꯪ ꯀꯃꯥꯏꯅ ꯇꯧꯒꯦ ꯇꯥꯛꯁ ꯐꯥꯏꯚꯇꯣ ꯀꯝꯄ꯭ꯂꯤꯠ ꯂꯣꯏꯁꯜꯂꯒ ꯅ ꯋꯥꯔꯤ ꯁꯥꯕꯅꯗꯤ ꯑꯃꯨꯛ ꯐꯩꯗꯅ ꯑꯁ ꯀꯔꯦꯛꯁꯟ ꯇꯧꯕꯗꯣ ꯌꯥꯝ ꯋꯥꯏ ꯍꯥꯏꯕ
ꯐꯖꯅ ꯍꯥꯏꯗꯤ ꯇꯥꯕꯗꯣ ꯀꯅꯥꯒꯨꯝꯕ ꯈꯔꯅ ꯋꯥ ꯐꯖꯅ ꯉꯥꯡꯕꯁꯨ ꯌꯥꯎꯋꯤ ꯀꯅꯥꯒꯨꯝꯕ ꯈꯔꯅ ꯇꯞꯅ ꯉꯥꯡꯕꯁꯨ ꯌꯥꯎꯋꯤ ꯀꯅꯥꯒꯨꯝꯕ ꯈꯔ ꯊꯣꯛꯣꯛꯄ ꯑꯃ ꯉꯥꯡꯕꯁꯨ ꯌꯥꯎꯋꯤ ꯂꯧꯐꯝ ꯈꯪꯗꯦꯕ
ꯃꯥꯅꯦ
ꯈꯔ ꯀꯟ ꯀꯟꯅ ꯁꯥꯅꯥꯔꯗꯤ ꯐꯕ ꯑꯣ
ꯍꯣꯏ
ꯃꯥꯏ ꯃꯥꯏ ꯊꯕꯛ ꯇꯧꯔ ꯋꯥꯔꯤ ꯁꯥꯕꯁꯨ ꯌꯥꯎꯋꯦ ꯃꯇꯝ ꯌꯥꯝ ꯆꯡꯉꯦ ꯇꯥꯕꯗ
ꯆꯪꯉꯦ ꯑꯗꯨꯒ ꯇꯥꯛꯁꯇꯣ ꯑꯃꯨꯛ ꯄꯤꯔꯛꯇꯕꯁꯨ ꯌꯥꯎꯋꯦꯕ ꯇꯧꯔꯤꯀꯥꯟꯗꯨꯅꯦ ꯄꯤꯔꯤꯀꯥꯟ ꯃꯇꯝꯗ ꯖꯔ ꯖꯔ ꯇꯧꯍꯧꯕ ꯑꯃ ꯅꯠꯇ꯭ꯔꯗꯤ ꯑꯃꯨꯛꯁꯨ ꯑꯃꯨꯛ ꯄꯤꯔꯛꯇꯕ ꯀꯥꯟꯗꯗꯤ ꯅꯨꯡꯉꯥꯏꯇꯦꯕ ꯋꯥꯟ ꯄꯣꯏꯟ ꯁꯤꯛꯁ ꯀꯥꯗꯤ ꯌꯧꯕ ꯌꯥꯝ ꯋꯥꯏꯗ ꯃꯣꯏꯅ ꯋꯥꯟ ꯄꯣꯏꯟ ꯁꯤꯛꯁ ꯀꯔꯦꯛꯁꯟꯒꯤꯗ ꯑꯗꯨꯃꯥꯏꯅ ꯄꯩꯁꯥ ꯊꯝꯃꯤꯗꯅ ꯑꯗꯣ ꯑꯗꯨꯗꯤ ꯌꯧꯕ ꯌꯥꯝ ꯋꯥꯏꯑꯦꯕ ꯅꯪꯅ ꯉꯥꯡꯕꯗꯣ ꯁꯨꯝ ꯁꯨꯝ ꯇꯞꯊꯒꯔꯦ ꯎꯝ
ꯑꯗꯨꯝ ꯄꯥꯌꯦ ꯃꯤꯠꯁꯨ ꯅꯨꯡꯉꯥꯏꯔꯛꯇꯕ
ꯃꯥꯅꯦ
ꯀꯨꯏꯅ ꯍꯦꯛꯇ ꯌꯦꯡꯉꯝꯗꯦꯕ
ꯍꯣꯏ ꯑꯗꯨꯒꯤꯅꯦ ꯑꯩꯁꯨ ꯐꯣꯟ ꯑꯣꯏꯅ ꯀꯣꯜ ꯑꯣꯏꯅ ꯇꯧꯔꯒ ꯋꯥꯔꯤ ꯁꯥꯟꯅꯅꯤꯡꯉꯦꯕ
ꯑꯗ ꯃꯣꯏꯅ ꯐꯣꯟ ꯅꯝꯕꯔꯗꯣ ꯑꯁꯨꯃꯥꯏꯅ ꯍꯥꯏꯌꯦꯕ ꯍꯥꯥ
ꯑꯩꯅ ꯌꯥꯝ ꯈꯪꯅꯤꯡꯉꯤꯁꯦ ꯃꯃꯥꯡꯗ ꯇꯧꯕ ꯃꯤ ꯑꯗꯨꯝ ꯃꯃꯥꯡ ꯊꯥ ꯐꯩꯅꯥꯝ ꯌꯥꯝꯅ ꯇꯧꯕ ꯃꯤ ꯑꯗꯨꯝ ꯂꯩꯕ ꯃꯥꯜꯂꯦꯕꯀꯣ
ꯍꯣꯏ
ꯑꯗꯨꯝ ꯋꯥꯔꯤ ꯁꯥꯔꯛꯄꯗ ꯊꯥ ꯌꯥꯝ ꯃꯃꯥꯡꯒꯤꯗ ꯉꯥꯡꯉꯛꯄ ꯌꯥꯎꯋꯦꯕ ꯃꯣꯏ ꯇ꯭ꯔꯥꯟꯖꯦꯛꯁꯟ ꯍꯥꯏꯗꯤ ꯍꯧꯖꯤꯛ ꯖꯨꯟ ꯑꯣꯏ ꯖꯨꯟ ꯊꯥꯅꯤꯗꯅ ꯃꯃꯥꯡꯒꯤ ꯑꯦꯄ꯭ꯔꯤꯜ ꯃꯦ ꯃꯥꯔꯁ ꯑꯗꯨꯗꯥꯏꯗꯒ ꯑꯗꯨꯝ ꯁꯥꯟꯅꯕ ꯌꯥꯎꯋꯦꯕ
ꯍꯣꯏ ꯑꯗꯨꯗꯣ ꯀꯩꯅꯣꯒꯤꯁꯨ ꯑꯗꯨꯝ ꯆꯪꯉꯦ ꯍꯥꯏꯌꯦꯦ ꯃꯈꯤꯒꯤꯁꯨ ꯑꯗꯨꯝ ꯆꯪꯉꯦ ꯍꯥꯏꯌꯦꯦ ꯍꯥꯏꯗꯤꯅꯦ ꯌꯥꯝꯕ ꯌꯥꯝꯗꯕꯗꯣꯏꯅ ꯃꯅꯦꯕ ꯃꯥ ꯇꯧꯔꯤꯕ ꯈꯔꯗꯨꯒꯤꯗꯤ ꯑꯗꯨꯝ ꯆꯪꯉꯦ ꯍꯥꯏꯌꯦꯕ
ꯑꯣ ꯃꯇꯣꯝꯇ ꯇ꯭ꯔꯥꯟꯖꯦꯛꯁꯟ ꯇꯧꯔꯛꯑꯦꯕ
ꯍꯣꯏ ꯑꯗꯨꯃꯥꯏꯅ ꯇꯧꯕ ꯃꯥꯜꯂꯦ ꯑꯧ ꯃꯣꯏꯅ ꯇꯧꯔꯛꯄꯅꯤ ꯍꯥꯏꯌꯦ
ꯑꯣ ꯑꯩꯈꯣꯏꯅ ꯇꯧꯕ ꯌꯥꯗꯕ
ꯎꯝ ꯃꯈꯣꯏꯅ ꯇꯧꯕ ꯌꯥꯗꯕ ꯃꯥꯜꯂꯦ ꯏꯆꯤꯟꯜ ꯏꯅꯥꯎ ꯃꯄꯥ ꯂꯩꯍꯧꯗ꯭ꯔꯦ ꯃꯣꯏꯅ ꯑꯥ ꯑꯥ ꯂꯩꯍꯧꯗꯦ ꯃꯣꯏꯅ ꯇꯧꯔꯛꯄꯅꯤ ꯍꯥꯏꯌꯦ
ꯀꯌꯥꯃꯨꯛꯀꯗꯤ ꯇꯧꯋꯦ ꯍꯥꯏꯒꯦ ꯑꯃꯨꯛ ꯑꯃꯨꯛ ꯇꯧꯔꯛꯄꯗ
ꯑꯦ ꯑꯗꯨꯗꯤ ꯃꯥꯅ ꯃꯥꯅ ꯇꯧꯕꯗꯨ ꯃꯈꯥ ꯄꯣꯔꯦ ꯑꯗꯨ ꯂꯨꯄꯥ ꯌꯥꯡꯈꯩ ꯅꯤꯄꯥꯜ ꯇꯧꯔꯛꯄꯁꯨ ꯌꯥꯎꯋꯤ ꯍꯨꯝꯐꯨ ꯑꯗꯒꯤ ꯄꯩꯁꯥ ꯃꯌꯥꯝ ꯌꯥꯝꯅ ꯂꯤꯁꯤꯡ ꯑꯃ ꯍꯦꯟꯅ ꯆꯪꯉꯛꯄꯁꯨ ꯌꯥꯎꯋꯤ
ꯑꯣ
ꯊꯝꯃꯣꯅꯦ ꯑꯝꯇ
ꯆꯠꯈ꯭ꯔꯅꯤ ꯃꯇꯣꯝꯗ ꯇꯨꯌꯦꯐ ꯃꯤꯅꯠꯁꯇ ꯇꯠꯄ ꯃꯥꯜꯂꯦ ꯃꯣꯏꯁꯦ ꯃꯇꯣꯝꯗ
ꯅꯠꯇꯦ ꯇꯠꯂꯣꯕ ꯅꯪ ꯃꯨꯠꯊꯠꯂꯣ ꯃꯨꯠꯊꯠꯄꯗ ꯇꯠꯄꯅꯦ ꯃꯨꯊꯠꯇꯗꯤ ꯑꯗꯨꯝ ꯂꯩꯅꯤ
ꯊꯝꯝꯕꯒ ꯋꯥ ꯑꯗꯨꯗꯦ
ꯍꯣ ꯍꯣ ꯍꯣꯏ